ꯍꯜꯂꯣ ꯑꯧ ꯇꯥꯔꯕ
ꯇꯥꯔꯦ ꯇꯥꯔꯦ
ꯑꯣ ꯀꯩ ꯇꯧꯔꯝꯃꯤꯅꯣ ꯑꯧ ꯑꯩꯁꯦ ꯉꯥꯛꯇꯪ ꯇꯨꯝꯃꯨꯔꯦ ꯌꯥꯝ ꯅꯨꯡꯉꯥꯏꯅ ꯑꯗꯨꯒ ꯍꯥꯏꯗꯤ ꯉꯔꯥꯡꯁꯦ ꯉꯔꯥꯡꯗꯤ ꯑꯩ ꯇꯨꯝꯗꯦꯕꯀꯣ ꯉꯔꯥꯡ ꯅꯨꯡꯊꯤꯟꯗꯤ ꯉꯔꯥꯡꯁꯦ ꯊꯕꯛ ꯃꯌꯥꯝ ꯇꯧꯕꯒꯤ
ꯎꯝ
ꯑꯗꯣ ꯉꯁꯤꯁꯦ ꯉꯁꯥꯏ ꯑꯍꯤꯡꯁꯨ ꯑꯩꯗꯣ ꯐꯖꯅ ꯇꯨꯝꯗ꯭ꯔꯦ ꯑꯗꯨꯒ ꯑꯩꯁꯦ ꯉꯟꯅꯁꯨ ꯍꯧꯒꯠꯂꯦꯕ ꯉꯁꯥꯏ ꯑꯗꯨꯗꯨꯅ ꯍꯥꯏꯗꯤ ꯆꯥꯛ ꯆꯥꯁꯤꯜꯂꯒ ꯑꯗꯨꯝ ꯉꯥꯛꯇꯪ ꯐꯃꯨꯡꯗ ꯉꯥꯛꯇꯪ ꯍꯤꯞꯄꯝꯕꯗꯒꯤ ꯑꯗꯨꯝ ꯇꯨꯝꯗ ꯂꯩꯔꯝꯃꯦ ꯐꯖꯅ ꯑꯗ ꯑꯩꯁꯨ ꯍꯧꯒꯠꯂꯦ ꯌꯥꯝ ꯀꯨꯏꯅꯕꯨꯗꯤ ꯇꯨꯝꯕ ꯅꯠꯇꯦ ꯑꯗꯨꯨꯝ ꯍꯧꯒꯠꯂꯛꯑꯦ
ꯎꯝ ꯑꯩꯁꯨꯅꯦ ꯇꯨꯝꯗꯤ ꯇꯨꯝꯗꯦ ꯉꯍꯥꯛ ꯍꯤꯞꯄꯝꯃꯦ ꯇꯨꯝꯖꯟꯕꯗꯤ ꯇꯨꯝꯅꯤꯡꯗꯗꯅ ꯁꯨꯝ ꯕꯣꯟ ꯑꯩꯈꯣꯏꯒꯤ ꯎꯝ ꯑ ꯑꯩꯈꯣꯏ ꯀꯥꯔꯇꯨꯟ ꯐꯤꯂꯝ ꯍꯥꯏꯇꯥꯔꯦ ꯖꯣꯀꯔꯒꯤ ꯁꯨꯝ ꯌꯦꯡꯉꯝꯕꯅꯦ ꯂꯣꯏꯔꯦ ꯀꯩꯅꯣ ꯇꯧꯕ ꯃꯤꯅ ꯃꯇꯦꯛ ꯃꯇꯦꯛ ꯊꯥꯒꯠꯂꯛꯄ ꯁꯨꯝ ꯌꯦꯡꯕ ꯅꯨꯡꯉꯥꯏꯌꯦꯅ ꯑꯗꯨ ꯋꯥꯔꯤ ꯑꯃꯗ ꯁꯥꯒꯠꯄ ꯑꯃ ꯑꯗꯨꯒꯤ ꯌꯦꯡꯂꯣꯏꯔ ꯁꯨꯝ ꯂꯩꯔꯝꯃꯤꯅꯦ ꯍꯩ ꯆꯖꯤꯔꯅ ꯈꯜꯂꯤꯅꯦ ꯉꯥꯏꯍꯛ ꯂꯩꯕꯒꯥ
ꯑꯣ ꯑꯩꯗꯤ ꯍꯧꯒꯠꯄꯒ ꯀꯨꯏꯔꯦ ꯑꯗꯨꯒ ꯍꯩꯁꯨ ꯆꯥꯊꯣꯛꯎꯔꯦ ꯀꯤꯍꯣꯝ ꯑꯃ ꯆꯥꯊꯣꯛꯈ꯭ꯔꯦ ꯍꯥꯎꯋꯦ ꯌꯥꯝꯅ
ꯃꯣꯔꯣꯛ ꯑꯊꯦꯛꯄꯒ ꯃꯦꯠꯂ ꯆꯥꯕ꯭ꯔꯣ ꯆꯝꯅ ꯁꯨꯝ ꯆꯥꯏꯔꯣ
ꯃꯣꯔꯣꯛ ꯑꯇꯦꯛꯄꯒ ꯃꯣꯔꯣꯛ ꯑꯇꯦꯛꯄ ꯈꯔ ꯁꯣꯏꯖꯤꯜꯂꯦ ꯑꯗꯒꯤ ꯀꯤꯍꯣꯝꯗꯣ ꯑꯩꯈꯣꯏ ꯈꯤꯇꯪ ꯃꯆꯥ ꯃꯆꯥ ꯈꯔ ꯀꯛꯑꯦ ꯑꯗꯨꯒ ꯑꯩꯅ ꯇꯧꯔꯤꯗꯣ ꯃꯥ ꯎꯝ ꯑꯩꯈꯣꯏ ꯀꯩꯅꯣꯗꯣ ꯀꯩ ꯍꯥꯏꯈ꯭ꯔꯦ ꯑ ꯑꯃ ꯀꯩꯅꯣꯝꯃ ꯂꯩꯕꯗꯣ ꯊꯨꯝ ꯑꯃ ꯂꯩꯕꯗꯣ ꯊꯨꯝ ꯑꯃ ꯀꯩꯅꯣ ꯑꯆꯝ ꯑ ꯊꯨꯝ ꯅꯠꯇꯕ ꯑꯃ ꯀꯩ ꯍꯥꯏꯀꯦꯗ ꯊꯨꯝꯗꯣ ꯀꯩꯅꯣ ꯍꯥꯏꯕꯅꯦ ꯍꯥꯏꯁ ꯃꯃꯤꯡꯗꯣ ꯍꯥꯏꯕ ꯊꯣꯛꯇ꯭ꯔꯦ ꯍꯩꯒꯨꯝꯕ ꯆꯥꯕꯗ ꯑꯗꯨꯝ ꯍ ꯍꯣꯏ ꯀꯂꯥꯅꯃꯛꯇꯣ ꯑꯣꯏꯍꯕ ꯑꯗꯨꯗꯣ ꯑꯗꯨꯒꯤꯗꯣ ꯑꯗꯨꯗꯣ ꯈꯔ ꯆꯥꯏꯁꯤꯜꯂꯒ ꯆꯥꯔꯒ ꯌꯥꯝ ꯍꯥꯎꯋꯦ ꯅꯍꯥꯟꯈꯩ ꯆꯥꯗꯕꯩꯔꯥ ꯈꯪꯗꯦ ꯑꯗꯨꯒ ꯌꯥꯝꯅ ꯃꯍꯤꯒꯗꯨꯁꯨ ꯌꯥꯝ ꯊꯣꯛꯑꯒ ꯌꯥꯝ ꯊꯨꯝꯃꯦꯕ
ꯎꯝ ꯑꯩꯗꯤ ꯀꯩꯅꯣ ꯇꯧꯔꯅꯤ ꯆꯝꯄ꯭ꯔꯥ ꯃꯍꯤ ꯑꯣꯏꯅ ꯁꯨꯝꯃꯒ ꯊꯛꯑꯅꯤ
ꯑꯣ ꯑꯗꯨꯃꯥꯏꯅ ꯆꯥꯁꯤꯟꯈ꯭ꯔꯦ ꯑꯗꯨꯒ ꯑꯩꯈꯣꯏ ꯃꯥ ꯍꯣꯏ ꯐꯣꯟ ꯍꯥꯏꯐꯦꯠ ꯇꯧꯔꯛꯑꯝꯕꯅꯤ ꯋꯥꯔꯤ ꯑꯃ ꯁꯥꯟꯅꯔꯝꯕ ꯑꯗ ꯁꯥꯟꯅꯔꯒ ꯂꯩꯔꯝꯃꯤꯅꯦ ꯁꯨꯝ
ꯑꯗꯣ ꯉꯁꯥꯏ ꯅꯣꯏꯒꯤ ꯃꯤ ꯀꯩꯅꯣ ꯑꯥꯗ ꯆꯠꯈꯤ ꯍꯥꯏꯕꯗꯨꯗꯤ ꯂꯥꯛꯑꯕ ꯂꯥꯛꯇ꯭ꯔꯤꯕꯣ
ꯂꯥꯛꯇ꯭ꯔꯤꯌꯦ ꯃꯣꯏꯗꯨꯁꯨ ꯍꯜꯂꯛꯇ꯭ꯔꯦ ꯑꯩꯁꯨ ꯐꯣꯟꯁꯨ ꯇꯧꯗꯦ ꯀꯃꯥꯏꯅ ꯇꯧꯒꯔꯕꯅꯣ ꯀꯔꯥꯏ ꯌꯧꯒꯔꯕꯅꯣꯁꯨ ꯈꯪꯗꯦ ꯑꯩꯁꯨ ꯐꯣꯟ ꯇꯧꯒꯗꯕꯅꯦ ꯑꯩꯁꯨ ꯇꯧꯔꯒ ꯍꯜꯂꯛꯏꯕ ꯍꯜꯂꯛꯇ꯭ꯔꯥ ꯃꯣꯏꯁꯦ ꯑꯩꯅ ꯈꯟꯕꯗ ꯂꯣꯏꯗꯤ ꯂꯣꯏꯔꯝꯃꯗꯧ ꯃꯥꯜꯂꯦ ꯑꯗꯨꯒ ꯃꯣꯏꯅ ꯍꯥꯏꯗꯤ ꯆꯠꯈ꯭ꯔꯤꯕ ꯃꯥꯏꯀꯩꯗꯣ ꯑꯗꯨꯒꯤꯗꯨꯗ ꯀꯩꯅꯣꯝꯃ ꯂꯩꯕꯅꯦꯕ ꯍꯥꯏꯗꯤ ꯑꯩꯈꯣꯏꯒꯤ ꯏꯃꯨꯡ ꯑꯃ ꯍꯥꯏꯗꯤ ꯐꯦꯃꯤꯂꯤ ꯑꯃ ꯂꯩꯕꯅꯦꯕ ꯃꯣꯏ ꯑꯗꯣꯝꯗ ꯆꯪꯉꯒ ꯑꯗꯨꯝ ꯄꯨꯜꯂꯝꯒꯗ꯭ꯔꯅ ꯈꯜꯂꯦ ꯅꯠꯇ꯭ꯔꯒꯁꯨ ꯃꯣꯏꯗꯣ ꯀꯧꯊꯣꯛꯑꯒ ꯃꯣꯏ ꯁꯨꯝ ꯑꯇꯣꯞꯄ ꯀꯩꯅꯣꯔꯣꯝꯗ ꯁ ꯄꯨꯜꯂ ꯆꯠꯂꯝꯗꯧ ꯃꯥꯜꯂꯦ ꯑꯩꯅ ꯈꯟꯕꯗ
ꯎꯝ ꯌꯥꯏ ꯀꯣꯏꯕ ꯆꯠꯂꯞꯗꯣꯢꯖꯥꯠꯂ ꯀꯣꯏꯕꯒ
ꯍꯣꯏ ꯀꯣꯏꯕ ꯑꯣꯏꯅ ꯁꯨꯝ ꯆꯠꯂꯝꯕꯁꯨ ꯌꯥꯏꯑꯅ ꯈꯜꯂꯦ ꯑꯗꯨ ꯈꯪꯗꯦ ꯑꯩꯁꯨ ꯐꯣꯟꯁꯨ ꯇꯧꯗꯦ ꯑꯩꯁꯨ ꯐꯣꯟ ꯑꯝꯇꯪ ꯇꯧꯒꯦ ꯇꯧꯅꯤꯅ ꯍꯧꯖꯤꯛ ꯉꯥꯏꯍꯥꯛ ꯂꯩꯔ ꯇꯧꯔꯒꯦ ꯍꯥꯏꯗꯤ ꯅꯨꯃꯤꯗꯥꯡ ꯑꯃꯨꯛ ꯇꯥ ꯋꯥꯕ ꯋꯥꯠꯄꯨꯗꯤ ꯌꯥꯝ ꯋꯥꯠꯂꯤ ꯑꯗꯨꯁꯨ ꯀꯥꯏ ꯌꯧꯔꯕꯅꯣ ꯍꯂꯛꯏꯕꯣ ꯍꯜꯂꯛꯇꯣꯏꯕ꯭ꯔꯥ ꯍꯥꯏꯗꯣ ꯑꯩꯁꯨ ꯍꯪꯒꯦꯅ ꯈꯜꯂꯝꯕꯅꯦ ꯑꯗꯣ ꯍꯪꯗ꯭ꯔꯤ
ꯑꯗꯣ ꯅꯪ ꯆꯪꯉꯁꯦ ꯃꯃꯥꯡꯒꯤ ꯀꯔꯤ ꯊꯥꯗ ꯆꯪꯉꯤꯅꯣ
ꯑꯩꯗꯤ ꯀꯨꯏꯔꯦ ꯁꯤꯗ ꯂꯩꯕꯗꯤ ꯍꯥꯏꯗꯤ ꯑꯗꯨꯝ ꯆꯍꯤ ꯑꯃ ꯑꯅꯤ ꯐꯔꯛꯑꯦ ꯑꯗꯨꯝ ꯑꯩ ꯁꯤꯗ ꯑꯗꯨꯝ ꯂꯩꯔ ꯍꯥꯏꯇꯥꯔꯦꯅꯦ ꯌꯨꯝꯗꯗꯤ ꯄꯥꯛꯅ ꯊꯣꯛꯂꯛꯇꯦꯌꯦ
ꯑꯣ ꯁꯨꯝ ꯍꯩꯕꯨ ꯍꯩꯅꯔꯝꯕꯅꯤꯅꯗꯤ ꯀꯨꯏꯅ ꯂꯩꯔꯛꯇꯅ
ꯑꯍꯣꯏ ꯍꯩꯅꯔꯦ ꯑꯗꯨꯝ ꯍꯥꯏꯗꯤ ꯌꯨꯝꯗꯅ ꯍꯦꯟꯅꯕꯨ ꯀꯩꯅꯣ ꯇꯧꯗ꯭ꯔꯦꯗ ꯌꯨꯝꯗꯅ ꯍꯦꯟꯅ ꯍꯩꯅꯗ꯭ꯔꯦꯗ ꯍꯩꯅꯗꯦ ꯍꯥꯏꯗꯤ ꯁꯨꯝ ꯀꯩꯅꯣꯒꯤꯕꯨꯗꯤ ꯅꯠꯇꯕꯀꯣ ꯍꯥꯏꯗꯤ ꯑꯩꯈꯣꯏꯒꯤ ꯑꯩꯈꯣꯏ ꯀꯩꯅꯣ ꯍꯥꯏꯇꯥꯔꯦꯅꯦ ꯌꯨꯝꯒꯤ ꯑꯩꯈꯣꯏꯒꯤ ꯑꯈꯣꯏꯈꯣꯏ ꯃꯍꯈꯣꯏ ꯍꯣ ꯑꯩꯈꯣꯏ ꯏꯆꯤꯟ ꯏꯅꯥꯎ ꯃꯈꯩꯒ ꯂꯩꯃꯤꯟꯅꯕꯕꯨꯗꯤ ꯑꯗꯨꯝ ꯂꯩꯃꯤꯟꯅꯕ ꯑꯗꯩ ꯋꯥꯔꯤꯁꯨ ꯑꯗꯨꯝ ꯁꯥꯏꯗꯅꯀꯈꯣ ꯅꯨꯡꯇꯤꯒꯤꯁꯤꯇ ꯂꯩꯔꯒꯁꯨ ꯑꯗꯨꯕꯨꯗꯤ ꯂꯩꯕ ꯑꯗꯨꯒꯁꯨ ꯁꯨꯝ ꯂꯩꯀꯥꯏꯒꯨꯝꯕ ꯍꯥꯏꯗꯤ ꯀꯩ ꯍꯥꯏꯗꯣꯏꯅꯣ ꯇꯤꯟꯅꯔꯛꯇ꯭ꯔꯕꯅꯤꯅ ꯍꯥꯏꯗꯤ ꯑꯩꯉꯣꯟꯗ ꯂꯩꯀꯥꯟꯗ ꯑꯗꯨꯝ ꯑꯗꯨꯝ ꯍꯥꯏꯗꯤ ꯏꯃꯨꯡꯗ ꯑꯗꯨꯝ ꯂꯩꯔꯒ ꯑꯗꯨꯝ ꯂꯣꯏꯁꯤꯜꯂꯂꯒ ꯂꯩꯗꯣꯏꯅꯦꯕꯗ ꯏꯃꯥꯟꯅꯕꯁꯨꯅ ꯁꯨꯝ ꯃꯁꯥ ꯃꯁꯥꯒꯤ ꯑꯗꯨꯝ ꯆꯠꯅꯩ ꯀꯥꯟꯅ ꯃꯇꯝꯁꯦ ꯁꯪꯅꯗꯦꯗꯅꯀꯣ ꯍꯧꯖꯤꯛꯀꯥꯟꯗꯤ ꯑꯗꯨꯗꯨꯅ ꯑꯗꯨꯝ ꯎꯅꯕꯁꯨ ꯐꯪꯗ꯭ꯔꯕꯅꯤꯅ ꯍꯥꯏꯗꯤ ꯃꯣꯏ ꯄꯨꯂꯞ ꯂꯩꯔꯀꯥꯟꯗꯕꯨꯗꯤ ꯅꯨꯡꯉꯥꯏꯌꯦꯕꯀꯣ ꯑꯗꯨꯒ
ꯎꯝ
ꯀꯩꯅꯣ ꯃꯇꯝꯗꯗꯤ ꯑꯃꯨꯛ ꯍꯥꯏꯗꯤ ꯏꯊꯟꯗꯒ ꯊꯣꯛꯀꯥꯟꯗ ꯑꯗꯨꯝ ꯅꯨꯡꯉꯥꯏꯇꯦ ꯑꯩꯅ ꯈ꯭ꯋꯥꯏꯗꯒꯤ ꯅꯨꯡꯉꯥꯏꯈꯤꯕ ꯍꯥꯏꯔꯒꯗꯤ ꯑꯩꯈꯣꯏꯒꯤ ꯀꯩꯅꯣ ꯀꯩꯅꯣꯗ ꯇꯨ ꯊꯥꯎꯖꯟ ꯇ꯭ꯋꯦꯟꯇꯤꯗ ꯑꯩꯈꯣꯏꯒꯤ ꯃꯌꯥꯝ ꯅꯥꯟꯅꯈꯤꯗꯅ ꯂꯥꯏꯅꯥ ꯑꯃ ꯂꯥꯛꯄꯒꯤ ꯅꯥꯟꯅ ꯀꯥꯟꯗ ꯃꯤꯈꯩꯁꯦ ꯂꯣꯏꯅ ꯃꯌꯨꯝꯗ ꯂꯩꯅꯩꯗꯅꯀꯣ
ꯍꯣꯏꯗ
ꯍꯣꯏ ꯑꯗꯨꯒꯤ ꯃꯇꯝꯗꯨꯗꯤ ꯌꯥꯝ ꯅꯨꯡꯉꯥꯏ ꯍꯥꯏꯗꯤ ꯄꯨꯂꯞ ꯂꯩꯕꯒꯤꯀꯣ ꯍꯣꯏ ꯎꯅꯒꯅꯣ ꯈꯣꯠꯅꯒꯅꯣꯗꯤ ꯍꯥꯏꯗꯣ ꯑꯩꯈꯣꯏꯗꯤ ꯑꯗꯨꯝ ꯎꯅꯩꯌꯦ ꯅꯨꯡꯉꯥꯏꯌꯦ ꯑꯗꯨꯏ ꯃꯇꯝꯗꯣ
ꯎꯝ ꯃꯥꯅꯦ
ꯃꯤꯁꯦ ꯂꯣꯏ ꯁꯨꯅ ꯂꯩꯏꯕꯒꯤ ꯑꯃꯒ ꯑꯃꯒꯁꯨ ꯑꯗꯨꯝ ꯍꯥꯏꯗꯤ ꯈꯪꯗꯦ ꯑꯗꯨꯏ ꯃꯇꯝꯗꯨꯗꯤ ꯌꯥꯝ ꯅꯨꯡꯉꯥꯏꯈꯤ ꯍꯥꯏꯇꯥꯔꯦꯅꯦ
ꯍꯥꯏꯗꯤ ꯃꯔꯨꯞ ꯑꯣꯠꯄꯁꯨ ꯆꯠꯂꯨꯔꯦ ꯃꯔꯨꯞꯁꯨ ꯐꯥꯎꯔꯛꯇꯦ ꯑꯁ ꯌꯥꯝ ꯀꯨꯏꯅꯗꯤ ꯑꯣꯠꯂꯦ ꯑꯗꯨꯒ ꯂꯧꯈꯠꯂꯛꯇ ꯂꯧꯈꯠꯂꯛꯇ ꯂꯧꯈꯠꯂꯛꯇ ꯂꯣꯏꯔꯝꯗꯥꯏ ꯈꯔ ꯋꯥꯠꯂꯤꯉꯩꯗ ꯂꯧꯈꯠꯂꯦ ꯑꯗꯨꯝ ꯐ꯭ꯔꯣꯁꯥ ꯆꯠꯂꯦ ꯐꯥꯎꯗ꯭ꯔꯦ ꯃꯤꯅ ꯐꯥꯎꯈ꯭ꯔꯦ
ꯑꯣ
ꯗꯥꯥꯎꯁꯦ ꯌꯥꯝ ꯌꯥꯒꯟꯗꯦ ꯑꯩꯗꯤ ꯃꯔꯨꯞ ꯀꯨꯝꯕ ꯌꯥꯎꯕꯁꯦ ꯃꯃꯩ ꯋꯥꯏ ꯑꯗꯒꯤ ꯂꯣꯏꯔꯝꯗꯥꯏ ꯁꯤꯒꯨꯝꯕꯗ ꯌꯥꯝ ꯐꯥꯎꯒꯠꯂꯦꯕ ꯑꯔꯣꯏꯕꯒꯨꯝꯕꯗꯒ
ꯑꯣ ꯑꯗꯨ ꯀꯩꯅꯣ ꯀꯩꯅꯣ ꯃꯔꯨꯞ ꯀꯩꯅꯣꯒꯤꯅ ꯂꯣꯏꯔꯝꯗꯥꯏꯒꯨꯝꯕꯗ ꯐꯥꯎꯕꯁꯤꯅ ꯐꯠꯇ꯭ꯔꯣ ꯍꯥꯏꯗꯤ ꯀꯩꯅꯣ ꯇꯧꯗꯥꯏꯅꯦ ꯄꯩꯁꯥ ꯍꯦꯟꯅ ꯐꯪꯗꯥꯏꯅꯦ
ꯍꯣꯏ ꯑꯗꯨꯕꯨꯗꯤ ꯐꯕ ꯑꯗꯨꯗ ꯁꯨꯝ ꯑꯩꯈꯣꯏꯒꯤ ꯆꯤꯟꯕ ꯊꯕꯛ ꯏꯪꯈꯥꯡ ꯁꯨꯝ ꯂꯥꯛꯄ ꯌꯥꯎꯕꯅꯤꯅ
ꯑꯣ
ꯐꯧꯎꯍꯟꯅꯤꯡꯕ ꯍꯥꯏꯇꯥꯔꯦ
ꯍꯣꯏ ꯑꯆꯤꯟꯕ ꯑꯃ ꯂꯩ ꯇꯥꯔꯒꯗꯤ ꯑꯗꯨꯝ ꯐꯥꯎꯍꯟꯅꯤꯡꯕꯗꯣ
ꯑ
ꯍꯣꯏ ꯈꯪꯗꯦꯗ ꯑꯟꯗꯥꯎ ꯌꯥꯗꯕꯩ ꯋꯥꯁꯤꯗꯤ ꯌꯥꯝ ꯂꯩꯔꯦ ꯍꯟꯗꯛꯇꯤ ꯑꯩꯁꯨ ꯀꯩꯅꯣ ꯌꯥꯝꯅ ꯈꯪꯗꯦꯗ ꯗꯥꯎꯗꯤ ꯌꯥꯝ ꯌꯥꯗ꯭ꯔꯦ ꯍꯟꯗꯛꯇꯤ ꯑꯗꯣ ꯑꯗꯨꯝ ꯗꯥꯎ ꯌꯥꯗꯦ ꯍꯥꯏꯔꯒ ꯑꯗꯨꯝ ꯂꯩꯊꯣꯛꯄꯗꯤ ꯌꯥꯗꯦꯗꯅꯀꯣ ꯇꯧꯒꯗꯕ ꯃꯌꯥꯝ ꯑꯃ ꯇꯧꯒꯗꯕ ꯂꯩ ꯑꯗꯨꯅꯤ ꯑꯗꯨꯝ ꯈꯪꯗꯦ ꯃꯇꯝ ꯑꯃ ꯑꯗꯨꯝ ꯂꯥꯏꯕꯛꯇ ꯅꯠꯇ꯭ꯔꯒ ꯏꯁꯣꯔꯗ ꯑꯗꯨꯝ ꯍꯥꯏꯗꯤ ꯀꯩꯅꯣ ꯇꯧ ꯇꯥꯔꯦꯗ ꯃꯣꯏꯅ ꯁꯤꯟꯕꯅꯤꯅ ꯑꯗꯨꯝ ꯃꯣꯏꯗ ꯑꯗꯨꯝ ꯇꯥꯏꯅꯔꯦ ꯍꯥꯏꯇꯥꯔꯦꯅꯦ
ꯎꯝ ꯑꯗꯨ ꯀꯩꯅꯣꯗꯤ ꯀꯩꯕꯥ ꯅꯪꯒꯤ ꯅꯣꯏꯒꯤꯁꯦ ꯅꯪꯅ ꯀꯌꯥ ꯁꯨꯕ ꯑꯣꯏꯔꯤꯅꯣ ꯑꯩ ꯀꯥꯎꯔꯦ ꯑꯇꯣꯝꯕ꯭ꯔꯥ ꯑꯍꯜꯂ
ꯑꯣ ꯑꯩꯁꯦ ꯑꯇꯣꯝꯕ ꯑꯣꯏꯗꯣꯏꯅꯦ
ꯑꯣ ꯑꯗꯨꯗ ꯀꯩꯕ ꯑꯩꯈꯣꯏꯒꯤꯗꯤ ꯀꯩꯅꯣꯅꯦ ꯍꯥꯏꯕ ꯀꯥꯎꯔꯦ ꯑꯩꯁꯨ ꯑꯇꯣꯝꯕꯅꯤ ꯆꯞ ꯃꯥꯟꯅꯩꯌꯦ ꯑꯗꯨꯗ ꯑꯩꯈꯣꯏꯒꯤꯅꯅꯦ ꯏꯆꯤꯜ ꯏꯅꯥꯎ ꯃꯉꯥꯅꯦꯕꯀꯣ ꯑꯗꯨꯗ ꯑꯩꯅ ꯑꯇꯣꯝꯕ ꯑꯣꯏꯔꯦ ꯑꯗꯨꯒ ꯅꯨꯄꯥ ꯃꯔꯤ ꯅꯨꯄꯤ ꯑꯃ ꯑꯣꯏꯕ ꯅꯣꯏꯒꯤꯅ ꯀꯌꯥ
ꯅꯨꯄꯥ ꯃꯔꯤ ꯅꯨꯄꯤ ꯑꯃ ꯑꯃ ꯅꯣꯏꯅ ꯃꯉꯥ ꯑꯩꯈꯣꯏꯅ ꯑꯁ ꯅꯣꯏꯗꯨꯒ ꯑꯩꯈꯣꯏ ꯑꯩꯈꯣꯏꯁꯤꯒ ꯆꯞꯇꯤ ꯃꯥꯟꯅꯔꯦ ꯏꯆꯤꯟ ꯏꯅꯥꯎꯗꯤ ꯑꯗꯨꯒ ꯅꯣꯏꯁꯤꯗ ꯅꯣꯏꯁꯤꯒ ꯑꯩꯈꯣꯏꯁꯤꯒ ꯄꯨꯔꯥ ꯑꯣꯄꯣꯖꯤꯠ ꯑꯣꯏꯗꯣꯏꯕ ꯆꯞ ꯃꯥꯅꯕꯗꯥꯥ
ꯑꯣ ꯅꯣꯏꯒꯤꯅ ꯅꯨꯄꯤ ꯃꯔꯤ ꯅꯨꯄꯥ ꯑꯃꯒ
ꯍꯣꯏ
ꯑꯣ ꯌꯨꯝ ꯀꯩ ꯄꯥꯟꯕꯝꯁꯨ ꯑꯗꯨꯝ ꯌꯥꯎꯅꯔꯝꯃꯅꯤ ꯌꯥꯎꯕ ꯅꯠꯇꯔꯣ
ꯄꯥꯟꯈ꯭ꯔꯦꯗ ꯂꯣꯏꯅ ꯑꯗꯨꯝ ꯍꯥꯏꯗꯤ ꯑꯩꯈꯣꯏ ꯏꯆꯦꯍꯣꯏꯗꯤ ꯂꯣꯏꯅ ꯃꯌꯨꯝ ꯄꯥꯟꯈ꯭ꯔꯦ ꯑꯗꯩ ꯀꯩꯅꯣ ꯃꯆꯥ ꯂꯣꯏ ꯂꯩꯈ꯭ꯔꯦꯗ ꯑꯩ ꯈꯛꯇꯪ ꯉꯥꯏꯔꯦ
ꯎꯝ ꯌꯥꯔꯤꯗ ꯑꯗꯨꯝ ꯑꯩꯈꯣꯏ ꯆꯍꯤ ꯑꯗꯨꯝ ꯀꯩꯁꯨ ꯄꯪꯌꯥꯝ ꯌꯥꯝꯕ ꯅꯠꯇ꯭ꯔꯤꯕ
ꯎꯝꯝ ꯆꯍꯤ ꯌꯥꯝ ꯍꯣꯏ ꯌꯥꯝꯗꯦ ꯍꯥꯏꯗꯔꯦ ꯌꯥꯝꯃꯦ ꯍꯥꯏꯗꯔꯦ ꯈꯪꯗꯦ ꯑꯗꯨꯝ ꯏꯃꯥꯟꯅꯕ ꯏꯃꯥꯟꯅꯕꯤꯗꯤ ꯌꯥꯝ ꯂꯨꯍꯣꯡꯅꯈ꯭ꯔꯦ ꯃꯆꯥꯐꯥꯎ ꯂꯩꯅꯈ꯭ꯔꯦ
ꯎꯝ ꯑꯩꯈꯣꯏꯒꯤꯁꯨ ꯀꯩꯅꯣ ꯇꯧꯋꯦ ꯑꯩꯈꯣꯏꯒꯤꯁꯨ ꯃꯣꯏ ꯑꯍꯨꯝ ꯃꯣꯏ ꯑꯍꯨꯝ ꯃꯨꯝ ꯄꯥꯜꯂꯦ ꯑꯅꯤ ꯑꯩꯒ ꯑꯩꯒꯤ ꯃꯊꯛꯇ ꯑꯃꯒ ꯂꯩꯔꯤ ꯑꯗꯨꯒ ꯄꯥꯟꯗ꯭ꯔꯤ ꯑꯗꯨ ꯃꯇꯝꯕꯨꯗꯤ ꯌꯥꯔꯕꯅꯤ ꯌꯥꯝ ꯁꯦꯡꯅ ꯍꯥꯏꯔꯒꯗꯤ ꯑꯗꯨꯗ ꯁꯨꯝ ꯑꯩꯈꯣꯏꯒꯤ ꯁꯨꯝ ꯀꯩ ꯍꯥꯏꯅꯤ ꯈꯨꯗꯣꯡ ꯈꯔ ꯆꯥꯗꯕ ꯍꯥꯏꯒꯗ꯭ꯔꯥ ꯅꯥꯇꯩ ꯆꯥꯗ꯭ꯔꯤꯕꯅꯤꯅ ꯍꯦꯛ ꯌꯨꯝꯈꯩ ꯄꯥꯟꯕ ꯑꯁꯤꯗꯤ ꯍꯥꯏꯕꯗꯤ ꯁꯦꯜ ꯊꯨꯝꯒꯤꯅꯤ ꯑꯗꯨꯒꯤ ꯃꯊꯛꯇ ꯂꯣꯏꯅꯃꯛ ꯗꯔꯀꯥꯔ ꯂꯥꯛꯑꯦ ꯍꯥꯏꯕꯀꯣ ꯑꯗꯨꯗ ꯑꯩꯈꯣꯏꯒꯤ ꯄꯥꯟꯅꯤꯡꯉꯦꯅ ꯍꯦꯛꯇ ꯄꯥꯟꯕꯁꯨ ꯌꯥꯗꯕ ꯍꯥꯏꯇꯥꯔꯦ ꯇꯨꯡꯒꯤ ꯈꯔꯁꯨ ꯎꯗꯕ ꯌꯥꯄꯣꯟꯇꯦꯕ ꯁꯨꯝ ꯁꯦꯜ ꯊꯨꯝꯒꯤ ꯋꯥꯐꯝ ꯍꯥꯏꯇꯥꯔꯦꯀꯣ
ꯍꯣꯏ ꯍꯣꯏ
ꯄꯣꯠꯐꯝ ꯑꯃ ꯆꯥꯗ꯭ꯔꯒꯗꯤ ꯄꯥꯟꯕꯗꯣ ꯈꯤꯇꯪ ꯃꯑꯣꯡ ꯇꯥꯔꯣꯏꯅ ꯁꯨꯝ ꯂꯩꯔꯝꯃꯦ
ꯍꯣꯏ ꯍꯣꯏ ꯃꯇꯥꯡꯅ ꯃꯇꯝꯅ ꯍꯌꯦꯡ ꯑꯗꯨꯝ ꯄꯨꯖꯔꯛꯀꯅꯤꯗ
ꯍꯣꯏ ꯅꯨꯡꯁꯥꯁꯦ ꯐꯖꯅ ꯐꯖꯅ ꯁꯥꯔꯛꯑꯦꯍꯦ
ꯍꯣꯏ ꯑꯩꯈꯣꯏ ꯃꯥꯅ ꯍꯥꯏꯔꯛꯑꯦ ꯅꯨꯡꯁꯥꯁꯦ ꯌꯥꯝ ꯐꯖꯅ ꯁꯥꯔꯦ ꯑꯩꯁꯦ ꯀꯩꯅꯣ ꯇꯧꯕꯅꯦꯕ ꯅꯍꯥꯟꯁꯦ ꯍꯋꯥꯏꯖꯥꯥꯛ ꯈꯛꯇꯪ ꯑꯩꯅ ꯀꯪꯍꯜꯂꯒ ꯄꯤꯔꯛꯑꯣꯅ ꯍꯥꯏꯕ ꯑꯗꯨꯒ ꯅꯍꯥꯟ ꯀꯪꯍꯟꯗꯧꯕ ꯃꯇꯝꯁꯤꯗꯅ ꯅꯨꯡꯁꯥꯁꯦ ꯁꯨꯡꯁꯥ ꯁꯥꯗ꯭ꯔꯦ ꯑꯗꯨꯒ ꯍꯦꯛꯦꯛ ꯄꯣꯠꯁꯦ ꯄꯤꯈ꯭ꯔ ꯃꯇꯨꯡꯗꯅ ꯅꯨꯡꯁꯥꯁꯦ ꯁꯦ ꯃꯩ ꯍꯧꯗꯅ ꯁꯥꯏꯌꯦ ꯑꯩꯈꯣꯏ ꯃꯥꯅ ꯉꯁꯥꯏꯗꯒꯤ ꯍꯥꯏꯔꯝꯃꯤꯅꯦ
ꯅꯤ ꯇꯏ ꯅꯣꯡꯊꯛ ꯑꯩꯈꯣꯏꯒꯤ ꯃꯊꯛꯀꯤ ꯅꯣꯡꯊꯛꯀꯤ ꯀꯩꯅꯣꯁꯤꯁꯨ ꯑꯩꯈꯣꯏꯅ ꯍꯥꯏꯕ ꯉꯝꯕꯄꯣꯠꯇꯦꯗ ꯑꯁꯤꯗꯤ ꯃꯍꯧꯁꯥꯒꯤ ꯑꯗꯨꯝ ꯂꯥꯛꯆꯔꯛꯄꯣꯠꯅꯤ ꯑꯃꯨꯛ ꯁꯥꯕ ꯅꯣꯡ ꯆꯨꯕ ꯈꯣꯠꯄ ꯇꯧꯕꯁꯤꯗꯤ
ꯑꯗꯨꯕꯨ ꯍꯧꯖꯤꯛꯁꯦ ꯅꯣꯡꯖꯨ ꯊꯥꯗꯤ ꯑꯣꯏꯗꯤ ꯑꯣꯏꯔꯕꯅꯦ ꯑꯩꯈꯣꯏꯒꯤ ꯖꯨꯟ ꯖꯨꯂꯥꯏꯁꯦ ꯍꯥꯏꯕꯗꯤ ꯊꯤ ꯆꯨꯕꯁꯤꯅ ꯑꯩꯈꯣꯏꯒꯤ ꯂꯧ ꯁꯦꯝꯕ ꯈꯣꯠꯄ ꯐꯧ ꯍꯨꯟꯕ ꯈꯣꯠꯄ ꯁꯤꯒꯤ ꯃꯇꯥꯡ ꯍꯖꯤ ꯑꯗꯒꯤ ꯂꯧ ꯈꯣꯏꯕ ꯁꯨꯃꯥꯏꯅ ꯃꯇꯥꯡꯗꯤ ꯑꯣꯏꯔꯦ ꯑꯗꯣ ꯍꯧꯖꯤꯛꯁꯁꯤ ꯅꯣꯡ ꯆꯨꯕꯒꯤ ꯆꯥꯡ ꯈꯔꯕꯨ ꯋꯥꯠꯂꯤꯕꯅꯦꯕ ꯌꯥꯝ ꯁꯦꯡꯅ ꯍꯥꯏꯔꯒꯗꯤ
ꯍꯣꯏ
ꯃꯥꯏ ꯃꯥꯏ ꯃꯇꯝ ꯑꯁꯤ ꯌꯥꯝ ꯄꯣꯟꯇꯦ
ꯍꯣꯏ
ꯑꯗꯨꯗꯤ ꯀꯩꯅꯣ ꯇꯧꯕ꯭ꯔꯣ ꯃꯃꯥꯡ ꯆꯍꯤꯒꯤ ꯃꯃꯥꯡ ꯆꯍꯤꯒꯤꯅꯦ ꯅꯤꯡꯅꯤꯉꯣꯜ ꯆꯥꯛꯀꯧꯕꯗꯤ ꯅꯪ ꯌꯥꯎꯁꯤ ꯌꯨꯝꯗ ꯌꯥꯎꯕ꯭ꯔ ꯌꯥꯎꯗꯕ꯭ꯔꯥ
ꯑ ꯅꯤꯉꯣꯜ ꯆꯥꯛꯀꯧꯕꯁꯦ ꯑꯩ ꯌꯥꯎꯗꯦ ꯅꯤꯉꯣꯜ ꯆꯥꯇꯧꯕ ꯆꯥꯛꯀꯧꯕ ꯌꯥꯎꯗꯕ ꯌꯥꯝ ꯀꯨꯏꯔꯦ
ꯑꯦ ꯍꯧꯖꯤꯛꯁꯦ ꯅꯨꯡꯁꯥꯖꯨ ꯌꯥꯛꯀꯩ ꯁꯥꯏ ꯑꯗꯨꯒ ꯅꯣꯡꯖꯨ ꯑꯃꯨꯛ ꯆꯨꯔꯛꯄ꯭ꯋꯥꯅꯦ ꯅ ꯎꯆꯤ ꯅꯣꯡꯒ ꯍꯥꯏꯅꯕꯗꯣ
ꯍꯣꯏ ꯀꯩꯅꯣ ꯇꯧꯕꯅꯦ ꯈꯪꯗꯦꯗ ꯅꯨꯡꯁꯤꯠ ꯅꯨꯡꯁꯤꯠ ꯅꯨꯡꯁꯥꯒꯁꯤꯦ ꯄꯨꯛꯉꯣꯟꯗ ꯑꯣꯜꯂꯦꯗ ꯃꯊꯣꯡ ꯃꯔꯝ ꯑꯃ ꯈꯪꯗ꯭ꯔꯦꯗ ꯍꯧꯖꯤꯛꯀꯥꯟ ꯅꯠꯇ꯭ꯔꯥ
ꯑꯗꯨꯅꯦ ꯑꯁ ꯑꯩꯗꯤ ꯍꯌꯦꯡ ꯂꯥꯛꯀꯅꯤ ꯈꯟꯕꯗꯅꯤ ꯃꯝꯃꯤꯖꯦ ꯌꯥꯝ ꯊꯕꯛ ꯌꯥꯝ ꯌꯥꯝꯃꯦꯕ ꯍꯌꯦꯡꯗꯤ
ꯅꯪꯅ ꯀꯩꯅꯣ ꯇꯧꯔꯦ ꯊꯕꯛ ꯂꯥꯛꯀꯅꯦꯅ ꯃꯊꯥ ꯆꯥꯔꯦ ꯍꯥꯏꯗꯒꯤ ꯍꯌꯦꯡꯖꯦ ꯉꯥꯏꯖꯕ ꯃꯤ ꯃꯌꯥꯝ ꯑꯃꯁꯨ ꯂꯩꯔꯝꯗꯣꯏꯅꯦ ꯑꯗꯒꯤ ꯀꯩꯅꯣ ꯇꯧꯖꯕ ꯇꯧꯖꯕ ꯍꯥꯏꯇꯥꯥꯔꯦꯅꯦ ꯍꯌꯦꯡꯗ ꯀꯩꯅꯣ ꯇꯧꯕ ꯉꯥꯏꯕ ꯃꯤ ꯃꯌꯥꯝ ꯂꯩꯖꯔꯝꯗꯣꯏꯅꯦ
ꯃꯥꯅꯦ ꯃꯥꯅꯦ ꯂꯩꯔꯝꯗꯣꯏꯅꯦ ꯑꯗꯨꯒꯕꯨꯗꯤ ꯍꯣꯏ ꯍꯌꯦꯡꯖꯦ ꯑꯗꯒꯤ ꯍꯌꯦꯡꯖꯦ ꯃꯗꯒꯤ ꯃꯇꯝ ꯊꯥꯅꯕꯁꯖꯨ ꯁꯨꯝ ꯑꯗꯩ ꯀꯣꯏꯕ ꯆꯠꯂꯨꯁꯤ ꯅꯠꯇ꯭ꯔꯒꯅ ꯁꯨꯝ ꯎꯅꯔꯨꯁꯤ ꯀ ꯍꯥꯏꯕ ꯃꯤꯁꯤ ꯌꯥꯝ ꯌꯥꯎꯔꯝꯗꯣꯏꯅꯦ ꯑꯗꯒꯤ ꯑ ꯀꯣꯏꯕꯅ ꯃꯈꯜ ꯑꯃ ꯑꯗꯒꯤ ꯄꯥꯈꯪ ꯂꯩꯁꯥꯕꯤꯒꯤꯅ ꯃꯈꯜ ꯑꯃ ꯑꯩꯈꯣꯏꯒꯤ ꯁꯨꯝ ꯍꯩꯀꯣꯜ ꯂꯩꯀꯣꯜ ꯆꯪꯉꯒ ꯁꯨꯝ ꯐꯖꯕ ꯌꯦꯡꯉꯨꯕ ꯑꯗꯨꯝꯕ ꯍꯌꯦꯡꯖꯦ ꯑꯗꯨꯝ ꯍꯔꯥꯎ ꯀꯨꯝꯃꯩꯒ ꯃꯔꯤ ꯂꯩꯅꯅ ꯑꯗꯨꯝ ꯃꯤꯗꯤ ꯑꯗꯨꯝ ꯆꯠꯇꯤ ꯈꯔ ꯆꯠꯅꯔꯅꯤ
ꯍꯣꯏ ꯑꯗꯨꯅꯦ ꯑꯗꯨꯅ ꯅꯪꯅꯗꯤ ꯑꯃꯨꯛ ꯃꯊꯥ ꯁꯥꯥꯔꯤ ꯑꯗꯒꯤ ꯀꯩꯅꯣꯅꯗꯤ ꯑꯃꯨꯛ ꯑꯥ ꯀꯩꯅꯣ ꯑꯣꯏꯗꯅ ꯍꯥꯏꯗꯤ ꯑ ꯄꯥꯝꯖꯕ ꯀꯥꯡꯕꯨꯅꯗꯤ ꯍꯌꯦꯡꯁꯦ ꯉꯥꯏꯔꯝꯗꯣꯏꯅꯦ ꯑꯗꯒꯤ ꯑꯗꯒꯤ ꯀꯩꯅꯣꯒꯨꯝꯕ ꯊꯕꯛꯀꯨꯝꯕ ꯇꯧꯕ ꯈꯣꯠꯄ ꯑꯗꯒꯤ ꯁꯨꯇꯤ ꯄꯤꯕ ꯑꯣꯏꯔꯒꯅ ꯑꯁꯨꯠ ꯇꯤ ꯂꯩꯔꯦ ꯒꯥꯏꯅ ꯅꯨꯡꯉꯥꯏꯖꯕꯤꯗꯣ ꯑꯗꯨꯝꯕꯖꯨ ꯃꯌꯥꯝ ꯂꯩꯔꯝꯗꯣꯏꯅꯦ ꯑꯗꯒꯤ ꯑ ꯀꯩꯅꯣ ꯇꯧꯕ ꯑ ꯀꯩ ꯍꯥꯏꯅꯤ ꯑ ꯌꯨꯝꯗꯒ ꯑꯩꯈꯣꯏꯒꯤ ꯀꯩꯅꯣ ꯃꯌꯨꯝꯒ ꯄꯥꯟꯈ꯭ꯔꯒ ꯍꯥꯏꯇꯥꯔꯦꯅꯦꯀꯣ ꯌꯨꯝꯗꯒ ꯍꯌꯦꯡꯗꯤ ꯁꯨ ꯇꯤ ꯂꯩꯔꯕꯅꯤꯅ ꯆꯠꯂꯨꯒꯦ ꯒꯥꯏꯅ ꯈꯜꯂꯝꯕ ꯃꯤꯁꯨ ꯃꯌꯥꯝꯃ ꯂꯩꯔꯝꯗꯣꯏꯅꯦ ꯏꯆꯥ ꯏꯁꯨ ꯄꯨꯔꯒꯀꯣ ꯑꯗꯒꯤ ꯏꯃꯥ ꯏꯄꯥ ꯏꯄꯥꯝꯗ ꯆꯠꯂꯨꯒꯦꯒ ꯍꯥꯏꯕꯁꯨ ꯃꯌꯥꯝ ꯂꯩꯔꯝꯗꯣꯏꯅꯦ
ꯎꯝ ꯃꯥꯅꯦ ꯑꯥꯎ ꯑꯣ ꯃꯤ ꯑꯃ ꯂꯥꯛꯄ ꯃꯥꯜꯂꯦ ꯑꯝꯇ ꯊꯝꯒꯦꯀꯣ
ꯍꯣꯏ ꯍꯣꯏ ꯍꯣꯏ ꯊꯝꯃꯣ ꯊꯝꯃꯣ
ꯎꯝ